ꯑꯧ ꯀꯩ ꯇꯧꯋꯤꯅꯣ
ꯎꯝ ꯎ ꯑꯩ ꯍꯩ ꯆꯔꯤ
ꯀꯩ ꯍꯩꯅꯣ ꯍꯥ
ꯎꯝ ꯍꯩꯈꯥꯔꯣ ꯁꯤꯕꯣ ꯎꯝ
ꯑꯩꯗꯤ ꯃꯤ ꯃꯈꯨꯠ ꯑꯃ ꯈꯤꯇꯪ ꯇꯥꯍꯜꯂꯛꯑꯣ ꯑꯅꯤ ꯇꯥꯍꯜꯂꯛꯄ ꯌꯥꯗꯦ ꯑꯩꯗꯤ ꯑꯩꯗꯤ ꯈꯔ ꯁꯥꯊꯤꯔꯛꯀꯅꯤ
ꯎꯝ ꯁꯣꯔꯤ ꯁꯣꯔꯤ ꯎꯝ ꯀꯩꯀꯩ ꯇꯧꯕꯤꯔꯝꯂꯤꯕꯅꯣ ꯍꯧꯖꯤꯛ ꯎ
ꯑꯩꯁꯦ ꯍꯧꯖꯤꯛꯅꯦ ꯁꯥꯃꯜꯂꯛꯇꯅ ꯃꯄꯥꯟꯁꯦ ꯆꯣ ꯆꯣꯡꯊꯣꯔꯑꯒꯦꯅ ꯈꯜꯂꯦ ꯑꯩ ꯆꯣꯡꯊꯈꯤꯗꯧ ꯃꯥꯜꯂꯦ ꯏꯁꯥꯁꯦ ꯁꯨꯃꯥꯏꯅ ꯑꯩ ꯀꯥꯈꯠꯂꯦꯕ ꯁꯤ ꯀꯣꯔꯤꯗꯣꯔꯒꯤꯁꯤꯗ
ꯍꯥꯏꯈꯣ ꯑꯗꯨꯗꯤ ꯐꯠꯇꯤꯌꯦ ꯇꯧꯒꯅꯣ ꯅꯨꯡꯗꯥꯡꯅꯦ ꯑꯩ ꯀꯟꯕ ꯂꯥꯛꯀꯦ ꯂꯩꯔꯝꯃꯨ ꯎ ꯍꯥꯏ ꯑꯩ ꯆꯥꯛꯇꯣꯛꯄꯒꯤ ꯍꯩꯅꯦ ꯆꯥꯔꯝꯃꯤꯁꯦ ꯆꯥꯛꯇꯣꯛꯇ ꯉꯥꯏꯔꯤꯌꯦ ꯅꯪꯗꯤ
ꯑꯣ ꯑꯩꯕꯨꯗꯤ ꯆꯥꯛ ꯇꯣꯛꯄ ꯀꯨꯏꯔꯦ ꯅꯪ ꯉꯁꯤ ꯆꯥꯛ ꯌꯥꯝ ꯊꯦꯡꯉꯦ ꯀꯩ ꯇꯧꯔꯒꯦ
ꯑꯁꯤꯗꯣ ꯑꯩꯈꯣꯏꯗꯣ ꯋꯥꯊꯤ ꯉꯥꯡꯅ ꯉꯥꯡꯅꯔꯒ ꯑꯩꯈꯣꯏ ꯏꯃꯥꯟꯅꯕꯤꯈꯩꯗꯣ ꯆꯥꯃꯤꯟꯅꯕ ꯆꯥꯛꯇꯣ ꯑꯗꯨꯒꯤ ꯑꯗꯨꯗꯤ ꯆꯤꯡꯕ
ꯎꯝ ꯀꯔꯤ ꯌꯦꯟꯁꯥꯡ ꯆꯥꯒꯦ
ꯎꯝ꯫ ꯌꯦꯟ ꯑꯃ ꯊꯣꯡꯉꯤ ꯆꯝꯐꯨꯠ ꯑꯃ ꯇ ꯑꯗꯨꯒ ꯀꯂꯦꯖꯥ ꯃꯦꯠꯄꯤ ꯑꯃꯥ ꯇꯧꯋꯦ ꯍꯋꯦ ꯑꯗꯨ ꯑꯩꯈꯣꯏꯗꯤ ꯌꯦꯟꯖꯨ ꯊꯤꯡꯗꯔ꯭ꯦ ꯆꯝꯐꯨꯠ ꯉꯛ ꯆꯥꯔꯦ ꯆꯔꯦ ꯅꯣꯏꯗꯤ
ꯑꯩꯈꯣꯏꯕꯨꯗꯤ ꯀꯩꯝ ꯆꯥꯗꯦ ꯑꯩꯈꯣꯏꯗꯤ ꯀꯩꯅꯣ ꯑꯣꯏꯅ ꯇꯧꯋꯦ ꯑ ꯆꯝꯊꯣꯡ ꯑꯣꯏꯅ ꯆꯥꯏꯌꯦ ꯉꯁꯤꯗꯤ ꯑꯗꯨꯏꯗꯨꯅ ꯄꯥꯛꯅꯝ ꯑꯃꯒ ꯆꯥꯏꯌꯦ ꯑꯩꯈꯣꯏ ꯊꯪꯅꯕꯒꯤ ꯑꯩꯈꯣꯏ ꯆꯤꯆꯦ ꯑꯃꯅ ꯄꯥꯛꯅꯝ ꯇꯧꯋꯦꯅ ꯄꯥꯛꯅꯝ ꯄꯤꯔꯛꯑꯦꯕ ꯑꯗꯣ ꯄꯥꯛꯅꯝꯗꯨꯒ ꯆꯥꯏꯌꯦ ꯍꯥꯎꯋꯦ
ꯐꯩꯌꯦ ꯐꯩꯌꯦ ꯑꯣ ꯑ ꯑꯩꯈꯣꯏꯒꯤꯗꯤ ꯌꯦꯟ ꯊꯣꯡꯕꯗꯣ ꯍꯧꯖꯤꯛꯀꯥꯟꯗꯤ ꯁꯥꯔꯕꯅꯤꯅ ꯌꯥꯝꯅ ꯇꯥꯗ꯭ꯔꯔꯤꯗꯅ ꯑꯁꯥꯕꯁꯦ ꯑꯗꯨꯗ ꯍꯥꯏꯗꯤ ꯊꯥꯎ ꯉꯧꯕ ꯄꯣꯠꯁꯦ ꯌꯥꯝꯅ ꯆꯥꯅꯤꯡꯗ꯭ꯔꯦꯗꯅ ꯁꯥꯕꯅꯤꯅ ꯑꯗꯨ ꯑꯆꯝꯕ ꯑꯣꯏꯅ ꯆꯥꯅꯤꯡꯉꯤꯗꯅ ꯑꯗ ꯑ ꯑꯩꯈꯣꯏꯗꯤ ꯆꯝꯐꯨꯠ ꯑꯃ ꯌꯥꯎꯕꯅꯤꯅ ꯌꯦꯟꯗꯣ ꯑꯩꯈꯣꯏꯗꯤ ꯃꯤꯠꯅ ꯌꯦꯡꯕꯤꯗ꯭ꯔꯦꯕ ꯑꯩꯈꯣꯏꯗꯤ ꯈꯪꯕ꯭ꯔꯥ ꯆꯥꯕꯕꯨꯗꯤ ꯂꯣꯏ ꯕꯣꯔꯥ ꯑꯃꯗꯤ ꯆꯥꯊꯣꯛꯄ ꯃꯤꯅꯕꯨꯗꯤ ꯌꯦꯡꯕꯤꯗ꯭ꯔꯦꯕ ꯑꯗꯨꯒ ꯆꯝꯐꯨꯠꯇꯣ ꯑꯣꯏꯅ ꯆꯥꯊꯣꯛꯄ ꯑꯩꯈꯣꯏꯅ ꯂꯣꯏꯅ
ꯑꯣ ꯍꯣꯏ ꯆꯝꯐꯨꯠꯇꯤ ꯍꯥꯎꯋꯤꯗ ꯑꯆꯝꯕꯁꯤꯅ ꯐꯩꯌꯦꯕ ꯐꯩ ꯐꯩ ꯑꯆꯝꯕꯅ ꯐꯩ ꯍꯛꯆꯥꯡꯁꯨ ꯐꯩ ꯏꯁꯥꯁꯨ ꯅꯨꯡꯉꯥꯏꯍꯜꯂꯤ ꯍꯥꯎꯁꯨ ꯍꯥꯎꯏ
ꯑꯗꯨ ꯁꯥꯏꯀꯜ ꯊꯧꯁꯤꯔꯣ ꯑꯩꯣꯏ ꯁꯥꯏꯀꯜ ꯊꯧꯔꯒ ꯍꯛꯆꯥꯡ ꯐꯕꯒꯤ ꯂꯝꯕꯤꯔꯣꯝꯗ ꯆꯪꯁꯤꯜꯂꯁꯤꯔꯣ ꯑꯩꯈꯣꯏ
ꯁꯥꯏꯀꯜ ꯂꯩꯇꯤꯌꯦ ꯈ꯭ꯋꯥꯏ ꯂꯨꯕꯅ
ꯑꯩꯅ ꯄꯤꯒꯅꯤ ꯑꯩꯒꯤ ꯁꯥꯏꯀꯜ ꯌꯥꯝꯅ ꯂꯩ ꯅꯪꯉꯣꯟꯗ ꯑꯃ ꯄꯤꯊꯣꯛꯀꯅꯤ
ꯑꯣ ꯌꯥꯏꯌꯦ ꯌꯥꯏꯌꯦ ꯑꯗꯨꯗꯤ ꯄꯤꯔꯛꯑꯣ ꯑꯃ ꯑꯩꯒꯤ ꯑꯃ ꯃꯁꯛ ꯐꯖꯕꯤ ꯑꯃ ꯄꯤꯔꯛꯑꯣ ꯑꯩꯗꯤ ꯃꯁꯛ ꯐꯖꯗ꯭ꯔꯗꯤ ꯌꯥꯗꯦꯕ
ꯍꯌꯦꯡꯃꯛ ꯅꯪꯒꯤ ꯐꯣꯝ ꯂꯧ ꯑꯗꯨꯒ ꯐꯣꯝ ꯑꯃ ꯊꯥꯖꯤꯜꯂꯛꯀꯅꯤ ꯑꯗꯨꯒ ꯄꯤꯔꯛꯀꯅꯤ ꯑꯩꯅ ꯄꯤꯊꯔꯛꯀꯅꯤ
ꯀꯔꯤ ꯁꯥꯏꯀꯜꯒꯤ ꯐꯣꯝ
ꯍꯣꯏ ꯅꯪꯅ ꯑꯦꯠꯃꯤꯁꯟ ꯇꯧꯒꯗꯕꯥꯀꯣ ꯇꯧꯒꯗꯕ ꯁꯥꯏꯀꯜ ꯑꯗꯨ ꯂꯧꯈꯤꯕ ꯗꯦꯇꯦꯜꯁ ꯈꯪꯒꯗꯕ ꯗꯦꯇꯦꯜꯁꯇꯣ ꯈꯪꯗꯕꯗꯤ ꯌꯥꯗꯦ
ꯐꯔꯦ ꯐꯔꯦ ꯑꯩꯅꯗꯤ ꯅꯪ ꯄ꯭ꯔꯥꯏꯚꯦꯠ ꯖꯦꯠꯇ ꯇꯣꯡꯍꯟꯒꯦ ꯇꯧꯔꯤꯁꯤꯅ ꯅꯪ ꯉꯁꯥꯏ ꯀꯜꯁꯤꯗꯕꯨꯥꯎ ꯐꯣꯝ ꯇꯧꯁꯤꯜꯂꯛꯑꯗꯤ ꯑꯩ ꯅꯪ ꯇꯧꯍꯟꯅꯤꯡꯗ꯭ꯔꯦ
ꯅꯪꯒꯤ ꯄꯔꯥꯏꯕꯦꯠ ꯖꯦꯠ ꯑꯗꯨꯗꯒꯤ ꯊꯦꯡꯕ ꯃꯁꯥ ꯐꯕ ꯄꯣꯠ ꯑꯣꯏꯕꯒꯤꯅꯦ ꯁꯤꯗꯤ ꯑꯥꯏꯀꯜ ꯍꯥꯏꯕꯁꯤ ꯍꯧꯖꯤꯛ ꯃꯇꯝꯗ ꯌꯥꯝ ꯇꯥꯡꯅ ꯊꯧꯅꯔꯦ ꯑꯗꯨꯅ ꯍꯥꯏꯀꯠ ꯊꯧꯕ ꯃꯤ ꯃꯁꯤꯡꯁꯦ ꯀꯥꯎꯟ ꯇꯧꯅꯕꯒꯤꯗꯃꯛꯇ ꯍꯣꯝ ꯐꯤꯜ ꯑꯞ ꯇꯧꯕ
ꯎꯝ ꯅꯩꯌꯦ ꯅꯩꯌꯦ ꯅꯪꯒꯤ ꯏꯁꯀꯤꯝꯗꯨꯁꯨ ꯌꯥꯝ ꯅꯩꯕ ꯃꯑꯣꯡ ꯑꯃꯅꯦ
ꯃꯥꯅꯦ ꯄꯨꯡ ꯀꯌꯥꯗ ꯇꯨꯝꯗꯣꯏꯅꯣ
ꯀꯥꯏꯗꯦ ꯑꯩ ꯇꯨꯝꯒꯤꯔꯣꯏ ꯑꯩ ꯆꯛꯆꯥ ꯇꯣꯛꯄꯗ ꯉꯥꯏꯔꯤꯝꯅꯤꯅ ꯀꯩꯅꯣ ꯇꯧꯗꯦ ꯇꯨꯝꯅꯤꯡꯗꯦꯕ ꯄꯨꯛ ꯌꯥꯝ ꯊꯜꯂꯦ ꯑꯦ ꯀꯥꯎꯋꯦ ꯀꯥꯎꯋꯦ ꯑꯩ ꯆꯥꯕ ꯀꯨꯏꯔꯦ ꯑꯗꯨ ꯄꯨꯛ ꯌꯥꯝ ꯊꯪꯒꯠꯄ ꯑꯩꯗꯣ ꯉꯁꯥꯏꯗꯣ ꯆꯥꯛꯇꯣ ꯈꯔ ꯌꯥꯝ ꯆꯥꯒ꯭ꯔꯦ ꯄꯥꯛꯅꯝꯗꯨꯒ ꯇꯧꯔꯒ ꯑꯗꯨꯗꯨꯒꯤ ꯑꯩꯁꯦ ꯄꯨꯛꯁꯦ ꯈꯔ ꯊꯜꯂꯦꯕꯀꯣ ꯑꯗꯨꯏꯗꯨꯒꯤ ꯀꯩꯅꯣ ꯇꯧꯅꯤꯡꯗ꯭ꯔꯦꯕ
ꯕꯣꯜꯗꯤ ꯌꯦꯡꯉꯣꯏꯗ꯭ꯔꯣ
ꯕꯣꯏ ꯌꯦꯡꯒꯅꯤ ꯕꯣꯜ ꯌꯦꯡꯒꯦꯅꯅꯦ ꯉꯥꯏꯔꯦ ꯑꯩꯈꯣꯏ ꯏꯃꯥꯟꯅꯕꯤ ꯑꯃꯒ ꯑꯩꯈꯣꯏ ꯈꯔ ꯌꯦꯡꯃꯤꯟꯅꯒꯅꯤ ꯃꯥꯁꯨ ꯕꯣꯜ ꯌꯦꯡꯅꯤꯡꯉꯦ ꯍꯥꯏꯌꯦ ꯑꯗꯨꯗꯨꯅ ꯑꯩꯈꯣꯏ ꯃꯈꯩ ꯌꯦꯡꯃꯤꯟꯅꯔꯅꯤ ꯅꯪꯗꯤ ꯌꯦꯡꯉꯣꯏꯗ꯭ꯔꯣ ꯕꯣꯜ
ꯑꯩꯗꯤ ꯎꯝ ꯍꯌꯦꯡ ꯑꯣꯏꯅ ꯌꯦꯡꯉꯅꯤ ꯍꯌꯦꯡ ꯄꯨꯡ ꯃꯔꯤ ꯃꯈꯥꯏꯗ ꯑꯃ ꯂꯩ ꯕꯅꯦ ꯀꯩꯅꯣꯒꯤ
ꯀꯩ ꯍꯥꯏꯗꯦ ꯑꯩꯈꯣꯏꯒꯤ ꯁꯨꯁ ꯑꯝ ꯁꯨ ꯁꯨꯒꯤ
ꯑꯣ ꯁꯨ ꯑꯣꯏꯅ ꯌꯦꯡꯒꯅꯦꯕ ꯅꯪꯗꯤ ꯑꯩꯗꯤ ꯁꯨꯗꯣ ꯈꯔꯗꯤ ꯌꯥꯗꯕꯅꯦ ꯑꯗꯨꯁꯨ ꯕꯣꯜ ꯐꯖꯒꯗ꯭ꯔꯥ ꯈꯪꯗꯦ ꯑꯗꯨꯅ ꯌꯦꯡꯅꯤ ꯑꯩꯁꯨ
ꯑꯗꯣ ꯅꯪꯗꯤ ꯁꯨꯒꯤ ꯑꯦꯟꯇꯤꯅꯤ ꯍꯥꯏꯗ
ꯃꯥꯅꯦ ꯑꯩꯗꯤ ꯁꯨꯗꯣ ꯌꯥꯗꯦꯕ ꯑꯗꯨ ꯄꯣꯠ ꯐꯖꯔꯝꯒꯗ꯭ꯔꯅ ꯁꯨꯝ ꯈꯟꯕꯒꯤ ꯌꯦꯡꯗꯣꯏꯅꯤꯗ ꯑꯩꯁꯨ ꯁꯨꯗꯣ ꯌꯥꯗꯦꯕ
ꯑꯩꯗꯤ ꯑꯩꯗꯤ ꯑꯀꯥꯕ ꯃꯤꯒꯤꯅꯦ
ꯑꯩꯗꯤ ꯑꯗꯨ ꯅꯠꯇꯦ ꯑꯩꯗꯤ ꯑꯩꯒꯤꯗꯤ ꯂꯩ ꯑꯩꯒꯤꯁꯨ ꯑꯃ ꯂꯩꯖꯩ ꯑꯩꯒꯤꯗꯤ ꯌꯦꯂꯣ ꯀꯂꯔꯒꯤ ꯐ꯭ꯔꯨꯠ ꯂꯤꯠꯄꯗꯣ ꯑꯗꯣ ꯑꯩ
ꯈꯪꯉꯤ ꯈꯪꯉꯤ ꯈꯪꯉꯤ ꯈꯪꯉꯤ
ꯎꯝ ꯑꯗꯣ ꯀꯩꯅꯣ ꯇꯧꯔꯦꯅꯦ ꯑꯩ ꯍꯧꯖꯤꯛꯀꯤ ꯋꯥ ꯑꯩꯅꯗꯤ ꯎꯝ ꯃꯥꯒꯤꯗꯣ ꯃꯦꯠꯁꯇ ꯂꯩꯇꯕꯅꯤꯅ ꯌꯦꯡꯗꯦ ꯑꯗꯨ ꯑꯣꯏꯔꯁꯨ ꯑꯩ ꯈꯔ ꯂꯩꯔꯒ ꯑꯣꯏꯅ ꯌꯦꯡꯉꯅꯤ
ꯎꯝ ꯑꯗꯣ ꯂꯝꯗꯝ ꯑꯁꯣꯝꯗ ꯂꯩꯔꯤꯕꯁꯤꯕꯨ ꯌꯥꯝꯅ ꯅꯨꯡꯉꯥꯏꯕꯤꯕ꯭ꯔꯣ ꯀꯃꯥꯏꯅ ꯇꯧꯕꯤꯒꯦ ꯌꯨꯝꯂꯣꯝꯒꯤ ꯂꯝꯗꯝꯗꯨꯅ ꯀꯝꯗꯧꯕꯤꯒꯦ ꯑꯝꯇ ꯃꯔꯤꯛ ꯆꯨꯝꯅ ꯍꯥꯏꯕꯤꯔꯛꯀꯅꯤ
ꯌꯨꯝꯗꯒ ꯁꯤꯗꯒ ꯂꯩꯕꯁꯦ ꯑꯁꯦꯡꯕꯒꯤ ꯍꯥꯏꯔꯗꯤ ꯌꯨꯝꯁꯨ ꯅꯨꯡꯉꯥꯏ ꯁꯤꯁꯨ ꯅꯨꯡꯉꯥꯏ ꯑꯗꯨꯝ ꯃꯥꯟꯅꯩ ꯌꯨꯝꯒꯤꯅ ꯃꯍꯥꯎ ꯑꯃꯅꯤ ꯁꯤꯒꯤꯅ ꯃꯍꯥꯎ ꯑꯃꯅꯤ ꯁꯤꯗꯅ ꯃꯌꯥꯝ ꯄꯨꯝꯂꯥꯡ ꯂꯥꯡꯗꯅ ꯍꯧꯍꯧ ꯇꯧꯔꯒ ꯀꯩꯅꯣꯝꯃ ꯇꯧꯁꯤ ꯀꯩꯅꯣꯝꯃ ꯂꯥꯡꯁꯤ ꯀꯩꯅꯣꯝꯃ ꯊꯛꯁꯤ ꯀꯩꯅꯣꯝꯃ ꯆꯥꯁꯤ ꯍꯥꯏꯕꯗ ꯍꯣꯏ ꯍꯣꯏ ꯍꯣꯏ ꯇꯧꯔꯒ ꯂꯣꯏꯅ ꯆꯥꯁꯤꯜꯂꯤ ꯍꯥꯎꯏ ꯍꯥꯎꯏ ꯑꯁ ꯑꯗꯣ ꯌꯨꯝꯗꯅ ꯑꯃꯨꯛ ꯑꯗꯨꯃꯥꯏꯃꯛꯇꯤ ꯇꯧꯗ꯭ꯔꯦ ꯑꯗꯨꯁꯨ ꯈꯨꯃꯥ ꯍꯣꯏꯗ ꯁꯨꯝ ꯂꯩꯃꯤꯟꯅꯕꯒꯤ ꯅꯨꯡꯉꯥꯏꯕ ꯑꯃꯁꯨ ꯂꯩ ꯃꯈꯜ ꯑꯅꯤ ꯂꯩ
ꯎꯝ ꯑꯗꯨꯗꯤ ꯅꯪꯅ ꯑꯃꯨꯛ ꯍꯪꯕꯤꯔꯛꯀꯅꯤ
ꯑ ꯅꯪꯗꯤ ꯌꯨꯝꯗ ꯂꯩꯕꯗꯨꯕꯨ ꯅꯨꯡꯉꯥꯏꯕ꯭ꯔꯣꯅꯦ ꯅꯨꯡꯉꯥꯏꯔꯝꯗꯣꯏ ꯃꯥꯟꯗꯦꯗ
ꯑꯁ ꯑꯣꯠꯄꯤꯌꯦ ꯑꯩꯗꯣ ꯌꯨꯝꯗ ꯆꯠꯂꯗꯤꯅꯦ ꯕꯍꯥꯗꯨꯔ ꯑꯩꯗꯣ ꯅꯣꯡꯉꯥꯜꯂꯦ ꯊꯕꯛ ꯑꯗꯨ ꯇꯧ ꯆꯥꯛ ꯊꯣꯡꯉꯨ ꯑꯗꯨ ꯇꯧ ꯑꯗꯥ ꯇꯧ ꯌꯨꯝꯗꯣ ꯃꯤ ꯂꯩꯇꯦꯕ ꯑꯈꯣꯢꯗꯤ ꯃꯥ ꯅꯥꯢꯕ ꯅꯦ ꯊꯕꯛ ꯇꯧꯕꯤꯅꯕꯗꯣ
ꯐꯝꯃꯤꯕ ꯅꯪꯁꯦ ꯌꯨꯝꯗ ꯑꯣꯠꯄꯤꯔꯕ
ꯊꯕꯛ ꯇꯧꯕꯤꯅꯕꯗꯣ ꯂꯩꯇꯦꯕ ꯑꯗꯨꯅꯅꯦ ꯑꯗꯨꯅ ꯑꯩꯗꯣ ꯋꯥꯢ ꯍꯥꯢꯗꯤ ꯁꯤꯗꯅ ꯈꯔꯗꯤ ꯀꯣꯝꯃꯦ ꯍꯣꯁꯇꯦꯜꯗ ꯂꯩꯕꯅ
ꯑꯣ ꯐꯔꯦ ꯐꯔꯦ ꯅꯪ ꯑꯗꯨꯃꯥꯢꯅ ꯇꯧꯔꯒꯗꯤ ꯑꯗꯣ ꯎꯝ ꯌꯨꯝꯗꯕꯨ ꯆꯠꯀꯗ꯭ꯔꯣ ꯅꯠꯇ꯭ꯔꯒꯅ ꯑꯌꯣꯃ ꯁꯤ ꯌꯨꯝꯗ ꯌꯨꯝꯗ ꯆꯠꯀꯗ꯭ꯔꯣ ꯅꯠꯇ꯭ꯔꯒꯅ ꯅꯪ ꯑꯗꯨꯝ ꯂꯩ ꯌꯨꯝꯗ ꯂꯩꯒꯗ꯭ꯔꯣ ꯅꯠꯇ꯭ꯔꯒ ꯆꯠ ꯇꯧꯕꯁꯤꯗꯪ ꯋꯥꯠꯂꯤꯕ꯭ꯔꯣ ꯈꯔ ꯂꯩꯔꯒꯒ ꯆꯠꯀꯗ꯭ꯔꯣ ꯀꯃꯥꯢ ꯇꯧꯒꯦ
ꯑꯩꯗꯣ ꯌꯨꯝꯗ ꯆꯠꯂꯨꯔꯦ ꯍꯟꯗꯛ ꯈꯣꯏ ꯁꯨꯇꯤ ꯊꯥꯢꯑꯦꯕ ꯑꯗꯨꯒꯤ ꯌꯨꯝꯗ ꯆꯠꯂꯨꯔꯦ ꯑꯗꯨ ꯍꯜꯂꯛꯄ ꯀꯨꯢꯗ꯭ꯔꯤꯌꯦ ꯑꯗꯣ ꯈꯔ ꯂꯩꯔꯒ ꯑꯃꯨꯛ ꯁꯨꯇꯤ ꯑꯃ ꯂꯩꯌꯦ ꯑꯗꯨꯒꯤ ꯑꯃꯨꯛ ꯌꯨꯝꯗ ꯆꯠꯀꯅꯤ ꯅꯪꯗꯤ
ꯑꯩꯁꯨ ꯆꯠꯂꯤꯔꯣꯢꯗ ꯑꯩꯁꯨ ꯆꯠꯂꯨꯕꯅꯦ ꯁꯨꯇꯤ ꯊꯥꯕꯒꯤ ꯑꯗꯨ ꯁꯨꯇꯤ ꯊꯥꯔꯒ ꯆꯠꯂꯨꯕꯁꯦ ꯈꯔ ꯀꯨꯢꯅ ꯑ ꯂꯩꯔꯛꯀꯦ ꯇꯧꯕꯗꯣ ꯑꯩꯈꯣꯢꯒꯤꯁꯨ ꯑꯦꯛꯖꯥꯝ ꯑꯃ ꯂꯩꯕ ꯑꯗꯨꯗꯨꯒꯤ ꯀꯨꯢꯅ ꯂꯩꯔꯛꯄꯁꯦ ꯌꯥꯗ꯭ꯔꯦꯕ ꯑꯗꯨ ꯑꯗꯨꯝ ꯍꯜꯂꯛꯑꯦ ꯑꯗꯨꯒ ꯑꯦꯛꯖꯥꯝꯁꯨ ꯂꯣꯢꯕꯧ ꯂꯩꯔꯤꯅꯤ ꯑꯗꯨ ꯈꯔ ꯂꯩꯒꯤꯅꯤꯗ ꯁꯤꯗ ꯂꯩꯔꯤꯅꯦꯕ ꯑꯗꯨꯝ ꯆꯠꯇꯧꯕ ꯌꯨꯝ ꯆꯠꯇꯧꯕ ꯋꯥꯠꯂꯤꯗꯣꯢ ꯃꯥꯜ
ꯑꯦꯛꯖꯥꯝꯒꯤ ꯂꯥꯢꯔꯤꯛꯇꯤ ꯀꯤꯌꯥꯝ ꯄꯥꯔꯒꯦ
ꯄꯥꯕ ꯂꯣꯢꯔꯦ ꯑꯗꯨ ꯀꯩꯅꯣ ꯇꯧꯗꯧꯕ ꯈꯛꯇ ꯉꯥꯢꯔꯦꯗ ꯔꯤꯚꯥꯢꯁ ꯑꯃꯨꯛ ꯇꯧꯗꯧꯕ ꯈꯛꯇ ꯉꯥꯢꯔꯦ ꯄꯥꯕ ꯂꯣꯢꯁꯤꯟꯈ꯭ꯔꯦ
ꯅꯣꯢꯅ ꯄꯥꯊꯣꯛꯑꯣ ꯔꯤꯚꯤꯖꯟ ꯃꯌꯥꯝ ꯆꯠꯊꯣꯛꯑꯣ ꯑꯗꯨꯒ ꯅꯣꯢꯅ ꯏꯊꯣ ꯇꯔ ꯏꯅꯤ ꯀꯣ
ꯑꯁ ꯅꯪꯒ ꯂꯩꯃꯤꯟꯅꯕ ꯃꯤꯗꯣ ꯌꯥꯝ ꯂꯥꯡꯕ ꯃꯥꯜꯂꯤꯉꯣ
ꯑꯩꯈꯣꯢ ꯂꯩꯃꯤꯟꯅꯕꯤꯁꯦ ꯃꯥ ꯀꯟꯅ ꯍꯔꯥꯎꯔꯤ ꯅꯣꯛꯏ ꯀꯟꯅ ꯑꯗꯨꯒꯤꯅꯤ ꯁꯥꯎꯕꯤꯕ ꯌꯥꯗꯦ ꯅꯪꯅ ꯃꯥꯕꯨ ꯆꯅꯕꯤ ꯑꯃ ꯃꯄꯥꯟꯗ ꯀꯣꯜ ꯇꯧꯔꯤꯁꯦ ꯃꯥꯢꯁꯦ ꯌꯥꯝꯅ ꯃꯥ ꯌꯥꯝ ꯂꯥꯡꯉꯤꯕ ꯍꯔꯥꯎꯔꯤꯕ
ꯎꯝ ꯃꯥ ꯈꯔ ꯍꯔꯥꯎꯔꯤꯕ ꯀꯩꯒꯤꯅꯣ ꯃꯥꯅ ꯍꯔꯥꯎꯔꯤꯗꯨꯕꯣ ꯑꯝꯇ ꯍꯥꯢꯕꯤꯔꯛꯑꯣ
ꯈꯪꯗꯤꯌꯦ ꯀꯅꯥꯅꯣꯝ ꯎꯕ ꯃꯥꯜꯂꯦ ꯃꯄꯥꯟꯗ ꯑꯗꯨ ꯄꯪꯅꯣꯛꯇ ꯅꯣꯛꯑ ꯂꯩꯌꯦ
ꯎꯝ ꯑꯗꯨꯒꯤꯔ ꯈꯪꯗꯦ ꯃꯥ ꯌꯥꯝ ꯅꯣꯛꯄ ꯃꯥꯜꯂꯤꯀꯣ
ꯊꯥꯁꯤꯁꯨ ꯐꯖꯩ ꯊꯣꯛꯅ ꯐꯖꯈ꯭ꯔꯦꯗ ꯀꯣ
ꯐꯖꯩ ꯐꯖꯩ ꯊꯥ ꯊꯥꯗꯣ ꯑꯩ ꯃꯥꯟꯗ꯭ꯔꯣ
ꯊꯥꯁꯦ ꯏꯄꯩ ꯄꯩꯕꯁꯤꯔꯣ
ꯊꯥꯖꯦ ꯄꯩꯌꯦꯃꯤ ꯅꯪꯕꯨ ꯊꯥ ꯃꯥꯟꯅꯤꯡꯉꯨꯅꯨꯁꯦ
ꯏ ꯅꯦꯟꯃ ꯍꯥꯢꯖꯤꯜꯂꯛꯀꯅꯣ ꯑꯩꯗꯤ ꯊꯥ ꯑꯀꯣꯢꯕꯗꯨ ꯃꯥꯟꯕꯩꯅꯦ ꯄꯩꯕꯗꯨꯗꯤ ꯀꯅꯥ ꯃꯥꯟꯖꯔꯨꯅꯦꯒꯦ ꯑꯀꯣꯢꯕꯗꯣ
ꯊꯥ ꯃꯥꯟꯕ ꯍꯥꯏꯁꯦ ꯀꯩꯁꯨ ꯐꯖꯕ ꯅꯠꯇꯦ ꯊꯥ ꯊꯥ ꯇꯧꯅꯕ ꯃꯥꯏ ꯑꯄꯥꯛꯄ ꯄꯥꯜꯂꯗꯤ ꯃꯤꯖꯨ ꯃꯃꯥꯏ ꯄꯥꯛꯑꯦ ꯍꯥꯏꯕꯤꯗꯣꯏꯅꯦ ꯅꯪ ꯃꯃꯥꯏ ꯄꯥꯛꯄ ꯄꯥꯝꯕ꯭ꯔꯥ ꯔꯥꯎꯟ ꯀꯣꯏꯕ
ꯑꯗꯨ ꯑꯣꯏꯁꯨ ꯃꯤ ꯃꯤ ꯃꯩꯇꯩꯒꯤꯗ ꯁꯩꯊꯥꯕꯗ ꯊꯥ ꯃꯥꯟꯕꯤ ꯃꯩꯇꯩ ꯈꯤꯇꯪꯁꯨ ꯅꯠꯇꯦ ꯑꯇꯣꯞꯄꯗꯁꯨ ꯂꯣꯏꯅ ꯊꯥ ꯃꯥꯟꯕꯤ ꯀꯥꯏꯅ ꯑꯗꯨꯝ ꯂꯣꯏ ꯁꯩꯊꯥꯅꯩꯗꯨꯗꯤ ꯅꯨꯄꯤꯗꯣ
ꯆꯨꯝꯃꯦ ꯑꯗꯨꯁꯨ ꯑꯗꯨ ꯈꯪꯗꯦꯗ ꯊꯥꯁꯦ ꯎꯝ ꯍꯧꯖꯤꯛꯇꯤ ꯔꯥꯎꯟ ꯇꯥꯗ꯭ꯔꯤꯕ ꯃꯥꯜꯂꯦ ꯃꯥꯁꯦ ꯇꯥꯔꯛꯀꯗꯝꯗꯥꯏ ꯈꯔ ꯄꯩꯔꯞ ꯁꯨꯔꯞ ꯇꯧꯔꯤ ꯈꯔ ꯂꯩꯔꯒꯗꯤ ꯇꯥꯔꯛꯇꯧꯕ ꯃꯥꯜꯂꯦ
ꯑꯗꯣ ꯅꯪ ꯃꯌꯥꯡ ꯀꯪꯕꯗꯣ ꯅꯪ ꯀꯩꯀꯩ ꯆꯥꯒꯦ ꯅꯣꯏꯅꯕ ꯍꯥꯏꯗꯤ ꯍꯤꯗꯥꯛ ꯂꯥꯡꯊꯛ ꯀꯩꯀꯩ ꯆꯥꯕ ꯗꯥꯏꯠ ꯀꯃꯥꯏꯅ ꯇꯧꯒꯦ ꯍꯥꯏꯗꯤ ꯑꯩꯁꯨ ꯈꯔ ꯅꯣꯏꯅꯤꯡꯉꯦ ꯑꯗꯨꯒꯤ
ꯑꯩꯖꯦ ꯍꯧꯖꯤꯛ ꯐꯥꯎꯕꯗꯤ ꯅꯣꯏꯗ꯭ꯔꯤꯕꯅꯤꯅ ꯑꯩ ꯈꯪꯗ꯭ꯔꯤ ꯃꯣꯏ ꯑꯅꯣꯏꯕ ꯃꯤꯗꯣ ꯑꯝꯇ ꯍꯪꯉꯛꯈꯤꯒꯦꯅ ꯈꯜꯂꯦ ꯑꯩꯁꯨ ꯃꯣꯏꯒꯤ ꯃꯇꯨꯡ ꯏꯟꯗ꯭ꯔꯗꯤ ꯑꯩꯩ ꯅꯣꯏꯌꯣ ꯌꯥꯗ꯭ꯔꯦꯕ ꯑꯗꯨꯅ ꯑꯩꯒꯤ ꯑꯩꯒꯤ ꯍꯧꯖꯤꯛꯀꯤꯗꯤ ꯑꯩꯒꯤ ꯀꯩꯝꯇ ꯇꯧꯗꯦ ꯑꯩ ꯁꯥꯐꯝ ꯊꯣꯛꯄ ꯈꯔ ꯆꯥꯏ ꯂꯩꯐꯝ ꯊꯣꯛꯄ ꯁꯨꯝ ꯈꯔ ꯂꯩ ꯇꯧꯋꯦ ꯑꯩꯅ ꯆꯟꯕ ꯆꯥꯡꯈꯩꯗꯤ ꯆꯥꯖꯔꯤ ꯑꯗꯣ ꯑꯩ ꯂꯩꯇꯦ ꯈꯪꯗꯦ
ꯑꯗꯣ ꯑꯩꯗꯤ ꯕꯣꯔꯥ ꯕꯣꯔꯥ ꯆꯥꯏꯕꯀꯣ ꯍꯧꯖꯤꯛꯁꯦ ꯅꯣꯏꯅꯕꯒꯤꯗꯃꯛꯇ ꯑꯗꯣ ꯄꯨꯛꯇꯒ ꯈꯗꯥꯡꯗꯒ ꯅꯣꯏꯊꯣꯔꯛꯑꯦ ꯅꯣꯏꯊꯣꯔꯛꯀꯅꯤ ꯑꯩꯒꯤꯗꯤ ꯁꯤꯗꯒꯤ ꯍꯦꯟꯅꯗꯤ ꯍꯧꯖꯤꯛ ꯐꯥꯎꯒꯤꯗꯤ ꯅꯣꯏꯊꯣꯔꯛꯇꯦ ꯁꯨꯃꯥꯏꯅ ꯇꯧꯁꯦ ꯍꯥꯏꯅꯣ ꯑꯩꯗꯤ ꯈꯗꯥꯡꯁꯦ ꯗꯕꯜ ꯆꯤꯟ ꯊꯣꯛꯑꯦ
ꯎꯝ ꯑꯗꯨ ꯅꯪ ꯑꯦꯛꯁꯔꯁꯥꯏꯁ ꯈꯔ ꯇꯧꯔꯛꯑꯣ ꯑꯗꯨꯗꯤꯀꯣ ꯑꯗꯨꯗꯤ ꯑꯗꯨꯗꯤ ꯅꯪꯁꯨ ꯊꯝꯅꯕ ꯇꯧꯔꯣ
ꯍꯣꯏ ꯍꯣꯏ ꯊꯝꯃꯁꯤ ꯑꯗꯨꯗꯤ
ꯍꯣꯏ ꯍꯣꯏ ꯎꯝ
ꯍꯣꯏ